ꯑꯣ
ꯌꯥꯎ
ꯑꯥ
ꯇꯥꯔꯕ꯭ꯔꯣ
ꯀꯥꯏꯌꯦꯦ
ꯀꯥꯏ ꯂꯩꯅꯣ
ꯍꯠꯇ ꯃꯪ ꯂꯪꯗꯒꯅꯦ
ꯇꯅ ꯂꯧꯅꯒꯦ ꯑꯁꯂꯣ ꯃꯥꯏꯔꯣ
ꯃꯦꯅꯦ ꯃꯦ
ꯑꯣ
ꯅꯪꯗꯤ ꯀꯥꯏꯗꯒꯤꯔꯣ
ꯑꯩꯗꯤ ꯁꯤꯡ ꯄꯣꯔꯇꯅꯦ
ꯑ
ꯏꯝꯐꯥꯜꯗ ꯔꯦꯟ ꯂꯩꯕ ꯑꯗꯨꯒꯤ
ꯑ ꯑ ꯏꯁꯇꯨꯗꯦꯦꯟ ꯔ
ꯑ ꯁꯤꯗꯅꯤ
ꯎꯝ ꯑꯗꯨꯗꯤ ꯏꯅꯥꯎ ꯅꯨꯨꯄꯥ ꯑꯣꯏꯔꯝꯅꯤ
ꯐ ꯑꯃ
ꯎꯝ
ꯀꯣꯂꯦꯁ꯭ꯔ
ꯑ ꯅꯪ ꯀꯣꯂꯦꯖ ꯇꯝꯕ꯭ꯔꯣ
ꯄꯦꯖ
ꯄ꯭ꯔꯣꯐꯦꯁꯅꯦꯜ ꯀꯣꯔꯁ ꯇꯧꯕ꯭ꯔꯥ ꯊꯕꯛ ꯇꯧꯔꯥ ꯂꯩꯕ꯭ꯔꯥ
ꯐꯇꯤ ꯔꯥꯁꯇ ꯅꯩꯅꯦ
ꯑꯣ ꯀ꯭ꯂꯥꯁ ꯀꯌꯥꯅꯣ
ꯂꯕꯦꯟ
ꯇꯨ ꯊ ꯏꯂꯕꯟ ꯑꯣꯀꯦ ꯑꯣꯦ
ꯎꯝ
ꯀꯌꯥ ꯍꯥ
ꯍꯥ
ꯀ꯭ꯂꯁ ꯀꯌꯥ ꯇꯝꯒꯦ
ꯂꯕ ꯌꯦꯅ ꯍꯥꯏꯕ
ꯑꯥ ꯑꯥ ꯑꯥ ꯌꯥꯝ ꯐꯩ ꯌꯥꯝ ꯐꯩ ꯑꯩꯗꯤ ꯑꯣ ꯂꯥꯏꯔꯤꯛ ꯇꯝꯕ ꯂꯣꯏꯈ꯭ꯔꯦꯗꯤ
ꯑ ꯏꯃꯥ ꯨꯝꯃꯅꯤꯅꯦ ꯑꯗꯨꯗꯤ
ꯍꯣꯏ ꯅꯣꯏ ꯏꯃꯥ ꯀꯥꯎꯔꯨꯁꯤ ꯌꯥꯏ
ꯇꯥꯛꯇꯥꯔꯔꯔꯕꯣ
ꯍꯣꯏ ꯆꯪ ꯆꯔꯦ ꯍꯣꯏ ꯆꯠꯄꯗꯤ ꯆꯥꯔꯦ ꯉꯁꯤꯗꯤ ꯎꯁꯣꯏ ꯆꯥꯏꯌꯦ
ꯎꯁꯣꯏ ꯍꯦꯕ
ꯍ ꯎꯁꯣꯏ ꯎꯁꯣꯏ
ꯀꯩꯅꯣ ꯎꯁꯣꯏꯗꯦ
ꯎꯁꫭꯏꯗ ꯎꯁꫭꯏꯅꯤ ꯀꯩꯅꫭ ꯀꯔꯤ ꯑꯗꯨꯗ ꯀꯔꯤ ꯑꯃꯨꯛ ꯍꯥꯏꯗꯅ ꯎꯁꯣꯏ ꯎꯁꯣꯏ
ꯑꫭ ꯈꯪꯗꯔ‌ꯦ ꯑꯗꯨꯗꯤ
ꯑ ꯑꯗꯨ ꯍꯧꯖꯤꯛ ꯑꯩ ꯑꯇꯣꯞꯄ ꯂꯣꯟꯅ ꯉꯥꯡꯕ ꯌꯥꯗꯦꯅꯦ ꯀꯩꯅꯣ ꯑꯗꯨꯗ ꯈꯪꯗ꯭ꯔꯗꯤ ꯃꯩꯇꯩꯂꯣꯟ ꯉꯥꯡꯈ꯭ꯔꯒ ꯈꯪꯗ꯭ꯔꯗꯤ ꯑꯩ ꯀꯃꯥꯏꯅ ꯑꯦꯛꯁꯄ꯭ꯂꯦꯟ ꯇꯧꯗꯣꯏꯅꯣ
ꯑꯩꯗꯤ ꯍꯧꯖꯤꯛꯇ ꯅꯨꯄꯤꯃ ꯀꯣꯟ ꯇꯧꯋꯦꯕ ꯑꯁ ꯔꯣꯡ ꯔꯣꯡꯃꯩ ꯑꯗꯨꯝ ꯉꯥꯡꯉꯦꯗ
ꯀꯩꯒꯤꯅꯣ ꯑꯗꯨ ꯌꯥꯗꯤꯌꯦ
ꯌꯥꯗꯕ꯭ꯔꯣ
ꯌꯥꯗꯤꯌꯦ ꯑꯩꯈꯣꯏ ꯑꯁꯤ ꯑꯁꯤ ꯂꯣꯟ ꯈꯛ ꯈꯛꯇ ꯉꯥꯡꯒꯗꯕꯅꯤ ꯀꯔꯤꯔ ꯑꯗꯨꯗꯤ ꯑꯩꯈꯣꯏꯒꯤ ꯊꯕꯛ ꯇꯧꯔꯑꯣ ꯍꯥꯏꯔꯒ ꯍꯔꯦꯟ ꯃꯤ ꯈꯪꯅꯅꯤꯉꯥꯏ ꯈꯛꯁꯨꯅ ꯇꯦꯗꯅ ꯍꯣꯏ ꯃꯥꯅꯦ ꯄꯉꯥꯡ ꯉꯥꯡꯕ ꯌꯥꯗꯤꯌꯦ ꯅꯪ ꯑꯩꯁꯨ ꯑꯅꯧꯕꯅꯦ ꯑꯗꯨ ꯑꯣꯏꯔꯁꯨ ꯅꯣꯏ ꯃꯣꯏꯒꯤ ꯇꯧꯔꯣꯏꯗꯕ ꯇꯧꯒꯗ ꯗꯕ ꯃꯌꯥꯝ ꯂꯩꯕꯅꯦꯕꯀꯣ ꯑꯗꯨ ꯈꯪꯒꯗꯕꯅꯦ ꯑꯗꯨ ꯐꯖꯅ ꯇꯧꯗ꯭ꯔꯗꯤ ꯑꯩꯈꯣꯏꯅ ꯅꯤꯡꯕ ꯄꯥꯝꯕꯗꯨ ꯐꯪꯉꯣꯏꯕꯀꯣ ꯑꯗꯨꯅ
ꯎꯝ
ꯑꯌꯥꯝ ꯌꯥꯔꯔꯤ ꯃꯈꯩ ꯑꯁꯤ ꯃꯤꯇꯩ ꯂꫭꯟ ꯉꯥꯡꯒꯗꯕꯅꯦꯕꯀꯣ
ꯃꯩꯇꯩꯁꯦ ꯀꯌꯥ ꯍꯩꯇꯕ ꯑꯗꯨꯒꯤ
ꯍꯩꯅꯤꯡꯉꯥꯏ ꯇꯧꯒꯗꯕꯅꯦ ꯑꯩꯈꯣꯏꯁꯨ ꯍꯩꯇꯤꯌꯦ ꯑꯗꯣ ꯌꯥꯔꯤꯃꯩ ꯑꯗꯨ ꯉꯥꯡ ꯑꯩꯈꯣꯏꯒꯤ ꯑꯩꯈꯣꯏꯅ ꯁꯤ ꯇꯧꯔꯕ ꯇꯧꯔꯤ ꯍ‌ꯦ ꯀꯔꯤꯒꯤꯗꯃꯛꯅ ꯍꯥꯏꯕꯗꯣ ꯈꯟꯒꯗꯕꯅꯦꯕ ꯑꯗꯨꯗꯨꯁꯨ ꯉꯥꯡꯕ ꯌꯥꯗꯦꯕ ꯁꯤꯗ ꯈꯪꯕ꯭ꯔꯥ ꯑꯗꯨꯒꯤ ꯑ ꯑꯗꯨꯅꯤ ꯅꯪꯗꯤ ꯀꯔꯤꯒꯤ ꯑꯩ ꯊꯕꯛ ꯆꯠꯄꯅꯦ ꯑꯁꯦꯡꯕꯗꯤ ꯑꯗꯣ ꯉꯁꯤꯗꯤ ꯑꯩ ꯊꯕꯛꯇꯣ ꯑꯇꯣꯞꯄ ꯂꯩꯕꯒꯤ ꯍꯣꯔꯦꯟ ꯆꯠꯀꯗꯕ ꯑꯗꯨꯒꯤ ꯍꯧꯖꯤꯛ ꯃꯇꯝ ꯂꯩꯕꯒꯤ ꯑꯩꯁꯨ ꯑꯁꯤ ꯇ꯭ꯔꯥꯏ ꯇꯧꯊꯣꯛꯁꯦꯅ ꯇꯧꯕꯅꯤꯅ
ꯑꯦ ꯀꯌꯥꯝ ꯁꯨꯔꯒꯦ ꯁꯤ ꯌꯨ
ꯑꯦ ꯑꯩꯗꯤ ꯉꯁꯤꯅ ꯅꯪꯕꯨ ꯑꯍꯥꯟꯕꯅꯦꯀꯣ ꯉꯔꯥꯡ ꯅꯨ ꯅꯨꯡꯗꯥꯡꯗꯣ ꯏꯃꯥꯟꯅꯕꯅ ꯑꯩꯉꯣꯟꯗ ꯍꯥꯏꯕꯤꯔꯛꯄꯅꯦ
ꯅꯨꯡꯗꯥꯡ ꯍꯥꯎꯧꯕꯅꯦ
ꯉꯔꯥꯡꯗꫭ ꯏꯃꯥꯟꯅꯕ ꯅ ꯍꯥꯏꯔꯛꯄ ꯑꯗꯨ ꯍꯧꯖꯤꯛꯅ ꯑꯩꯒꯤꯗꯃꯛꯇꯤ ꯍꯧꯖꯤꯛꯅ ꯃꯤꯕꯨ ꯀꯣꯜ ꯇꯧꯕ ꯌꯥꯔꯛꯄ ꯅꯦꯕ ꯑꯗꯨꯒꯤ ꯊꯦꯡꯅ ꯃꯥꯅ ꯍꯥꯏꯔꯛꯄꯒꯤ ꯁꯨꯝ‌ ꯑꯩꯅ ꯁꯣꯁꯦꯜꯄ꯭ꯂꯦꯠꯐꯣꯝꯗ ꯑꯩꯗꯤ ꯄꯩꯁꯥ ꯑꯗꯨꯝ ꯇꯥꯜꯂꯦꯕꯀꯣ ꯐꯦꯁꯕꯨꯛꯒꯨꯝꯕꯗꯁꯨ ꯑꯗꯨꯒꯤ ꯃꯥꯅ ꯇ꯭ꯔꯥꯏ ꯇꯧꯋꯣ ꯅꯪ ꯑꯗꯨꯃꯥꯏꯅ ꯍꯣꯏ ꯑꯗꯨꯒꯨꯝꯕ ꯄꯉꯥꯡ ꯉꯥꯡꯕ ꯌꯥꯏ ꯍꯣꯏ ꯑꯗꯨ ꯑꯗꯨꯏꯅ‌ꯦꯀꯣ
ꯎ
ꯍꯥꯏꯗ꯭ꯔꯗꯤ ꯑꯦꯍ‌ꯦ ꯑꯗ ꯅꯪꯗꯤ ꯀꯔꯤꯒꯤ ꯁ꯭ꯀꯨꯜ ꯆꯠꯇꯕ꯭ꯔꯣ ꯑꯩꯗꯗꯤ ꯎꯝ
ꯍꯥꯍꯜ ꯍꯥꯏꯔꯣꯅ
ꯅ ꯍꯥꯏꯌꯣ ꯑꯉꯥꯡ ꯅꯍꯥꯟꯅ ꯍꯥꯏꯒꯗꯕꯅꯤ
ꯑꯣ ꯁ꯭ꯀꯨꯜ ꯆꯠꯅꯤꯡꯗꯕ ꯉꯁꯤꯁꯦ
ꯁꯨꯃꯥꯏꯅ ꯇꯧꯕ ꯌꯥꯗꯦꯅꯦ
ꯍꯧꯒꯠ ꯍꯧꯒꯠꯄꯗ ꯊꯦꯡꯉꯕ ꯑꯗꯨꯒꯤ
ꯏꯁ ꯍꯧꯖꯤꯛ ꯑꯉꯥꯡ ꯑꯣꯏꯔꯤꯉꯩꯗꯒꯤ ꯑꯗꯨꯃꯥꯏꯅ ꯇꯧꯔꯒ ꯍꯧꯔꯗꯤ ꯂꯥꯏꯔꯤꯛ ꯇꯝꯕꯗꯣ ꯌꯥꯔꯣꯏꯅꯤ
ꯃꯤ ꯑꯣꯏꯅꯤꯡꯉꯥꯏ ꯂꯥꯏꯔꯤꯛ ꯇꯝꯒꯗꯕꯅꯤꯒꯤꯅꯦ ꯀꯔꯤꯔꯣ
ꯑꯁ ꯂꯥꯏꯔꯤꯛꯇꯨꯗꯤ ꯑꯣꯏꯔꯔꯣꯏꯗ
ꯏꯁ ꯑꯗꯨꯃꯥꯏꯟꯗꯥꯎꯕ ꯌꯥꯗꯦ ꯍꯥꯏ ꯃꯤꯅ ꯏꯃꯥ ꯏꯄꯥꯅ ꯋꯥꯅ ꯅꯪꯕꯨꯣꯔꯦꯩꯅ ꯏꯝꯐꯥꯜꯗ ꯂꯩꯍ ꯂꯥꯏꯔꯤꯛ ꯇ ꯍꯜꯂꯒ ꯊꯦꯡꯅ ꯍꯥꯎꯒꯠꯄꯒꯤ ꯁ꯭ꯀꯨꯜ ꯆꯠꯇꯕ ꯑꯁ ꯑꯗꯨꯗꯤ ꯅꯪꯒꯤ ꯅꯆꯦ ꯑꯁꯦꯡꯕ ꯍ ꯑꯣꯏꯔꯝꯗꯤ ꯅ ꯅ ꯂꯩꯒꯤꯅꯤꯒꯣ ꯏꯗꯤꯒꯣ
ꯑꯁ
ꯌꯥꯝ ꯏꯁꯇ꯭ꯔꯤꯛ ꯇꯧꯕ ꯃꯥꯜꯜꯂꯤꯦꯅꯦ ꯏꯆꯦ ꯅꯪꯁꯦ
ꯏꯁ ꯑꯩ ꯑꯩ ꯆꯍꯤ ꯌꯥꯝ ꯂꯤꯔꯕꯔꯕ ꯌꯥꯝ ꯂꯩꯁꯥꯕꯤ ꯑꯔꯤꯕꯤ ꯑꯩꯈꯣꯏꯗꯤ ꯌꯥꯝ ꯈꯔ ꯁꯥꯊꯤꯕꯅꯦꯕꯀꯣ ꯑꯗꯨꯒꯤꯅꯦ
ꯑ ꯑꯥ ꯆꯍꯤ ꯀꯌꯥ ꯁꯨꯔꯒꯦꯆꯦ
ꯀꯗꯤ ꯍꯥꯏꯕ ꯌꯥꯗꯦꯍꯦ ꯃꯤ ꯃꯃꯥꯡꯗ
ꯃꯣꯏꯁꯨ ꯈꯪꯁꯅꯣꯗ
ꯑꯍꯥꯟ ꯑꯣꯏꯈ꯭ꯔꯦꯗ
ꯑ ꯍꯣꯔꯦꯟꯦꯟ ꯆꯥꯇ ꯍꯥꯏ ꯂꯧꯑꯣ ꯑꯗꯨꯗꯤ
ꯁꯁꯁꯤ ꯌꯥ ꯂꯥꯏꯔꯤꯛ ꯐꯖ ꯐꯖꯅ ꯇꯝꯒꯗꯕꯅꯦ ꯑꯩꯗꯤꯀꯣ ꯑꯩꯁꯦ ꯑꯩꯈꯣꯏ ꯁꯤ ꯁꯤꯗ ꯍꯥꯏꯕ ꯌꯥꯕ꯭ꯔꯥ ꯌꯥꯗꯕ꯭ꯔꯥꯁꯨ ꯈꯪꯗꯦ ꯑꯗꯨ ꯑꯣꯏꯔꯁꯨ ꯑꯩꯗꯤ ꯎꯝ ꯑꯦꯚꯣꯀꯦꯠꯅꯦ
ꯑꯥ
ꯃ
ꯉꯏꯔꯦꯅꯦ
ꯂꯩꯕꯒꯤ ꯋꯥ ꯅꯠꯇꯦꯗ ꯑꯩꯁꯨ ꯖꯨꯅꯤꯌꯔ ꯑꯣꯏꯔꯤꯌꯦꯦꯗ ꯑꯉꯥꯡ ꯑꯣꯏꯅ ꯑꯗꯨꯝ ꯑꯩꯒꯤ ꯑꯍꯟꯈꯣꯏ ꯃꯇꯨꯡ ꯏꯟꯅ ꯆꯠꯂꯒ ꯂꯩ ꯍꯣꯏ
ꯑꯁ ꯌꯥꯝ ꯭ꯌꯥꯟ ꯇꯥꯕ ꯃꯥꯜꯗꯦꯗꯥꯆꯦ
ꯑ ꯅꯪ ꯅꯪꯗꯤ ꯈꯥꯏꯒꯅꯤꯅ ꯀꯣꯜꯅꯔꯗ ꯍꯔꯦꯟ ꯅꯪꯣꯟꯗ ꯑꯃꯛꯀ ꯆꯩ ꯆꯩꯕꯤꯔꯒ ꯇꯝꯕꯤꯔꯒ ꯍꯣꯏ ꯑꯁꯤ ꯅꯨꯄꯤꯁꯤꯗꯤ ꯀꯣꯜ ꯇꯧꯔꯔꯣꯏ ꯃꯊꯪꯗꯗꯤ ꯍꯥꯏꯅ ꯑꯩꯒꯤ ꯅꯝꯕꯔ ꯕ꯭ꯂꯣꯛ ꯊꯝꯃꯒ ꯂꯩꯔꯗꯤ ꯂꯣꯏꯔꯦꯀꯣ
ꯐꯤꯁꯨ ꯏꯃꯥꯟꯅꯕ ꯑꯃ ꯦ ꯑꯃꯒꯤꯒꯤ ꯅꯨꯄꯥ ꯑꯩꯈꯣꯏ ꯁ꯭ꯀꯨꯜ ꯇꯝꯅꯤꯡꯉꯕ
ꯑꯣ ꯑꯣ
ꯃꯥꯁꯨ ꯇꯃꯦꯡꯂꯣꯡ ꯁꯥꯏꯠꯇꯒꯤꯅꯤ ꯍꯥꯏ
ꯎꯝ ꯑꯣꯏꯔꯝꯅꯤ ꯑꯣꯏꯔꯝꯅꯤ ꯁꯤ ꯃꯈꯈꯣꯏꯗꯤ ꯁꯤ ꯇꯃꯦꯡꯂꯣꯡ ꯁꯥꯏꯠꯅ ꯌꯥꯝꯃꯦꯕꯀꯣ
ꯇꯃꯦꯡꯂꯣꯡ ꯇꯃꯦꯡꯂꯣꯡ ꯁꯥꯀꯗꯣꯏꯔꯣ ꯦꯃꯦꯁꯦ
ꯁꯦꯅꯥꯄꯇꯤꯔꯣꯝꯁꯨ ꯃꯤ ꯈꯔꯗꯤ ꯂꯩꯕꯅꯤ ꯑꯁꯥꯝ ꯃꯥꯡꯗꯦ ꯃꯅꯤꯄꯨꯔꯕꯨꯗꯤ ꯂꯩꯌꯦꯕꯀꯣ ꯑꯗꯨ ꯑꯌꯥꯝꯕꯗꯤ ꯇ ꯍꯣꯏ ꯑꯁꯤ ꯇꯃꯦꯡꯂꯣꯡ ꯁꯥꯏꯠꯇꯒꯤ ꯃꯅꯤꯄꯨꯔꯗꯒꯤꯗꯤ ꯌꯥꯝꯃꯦꯕ
ꯎꯝ ꯏꯆꯦꯁꯤ ꯅꯪ ꯁꯤꯅ ꯐꯥꯔꯁ ꯀꯣꯔ
ꯍꯣꯏ ꯑꯍꯥꯟꯕꯅꯦ
ꯑꯥ
ꯑꯩꯗꯤ ꯌꯥꯝ ꯇꯧꯈꯤꯅꯤ ꯅꯪꯒꯤꯗꯤ ꯆꯠꯀꯅꯤ ꯍꯣꯏ ꯍꯣꯔꯦꯟ ꯆꯠꯇꯣꯏꯅꯤ
ꯑꯣ
ꯆꯤꯛ ꯈꯔꯥꯡ ꯉꯜꯕꯀꯣ ꯅꯪꯗꯤ ꯀꯒꯥꯔꯤ ꯏꯟꯁꯥꯡ ꯆꯥꯗꯣꯏꯅ ꯀꯔꯤ ꯍꯥꯏꯕ
ꯄꯥꯔꯠ ꯇꯥꯏꯝ ꯖꯣꯕ ꯇꯧꯕ꯭ꯔꯥ
ꯑ ꯑꯗꯨꯒꯨꯝꯕ ꯅꯠꯇꯦꯕ ꯑꯩꯗꯤ ꯑꯩꯒꯤ ꯊꯕꯛ ꯀꯦꯔꯤꯌꯔ ꯑꯩꯒꯤ ꯄ꯭ꯔꯣꯐꯦꯁꯟ ꯑꯣꯏꯅ ꯇꯧꯔ ꯂꯩꯔꯤꯅ
ꯑꯣ ꯑꯣ ꯀꯣꯆꯤꯡꯒꯨꯝꯕ ꯂꯧꯕ꯭ꯔꯥ ꯍꯥꯏꯁꯦ
ꯂꯧꯗꯤꯌꯦꯦ ꯂꯧꯗꯤꯌꯦ ꯑꯩꯗꯤ ꯇꯝꯕ ꯂꯣꯏꯈ꯭ꯔꯦ ꯊꯕꯛ ꯇꯧꯔꯒꯦ
ꯑꯁ ꯑ ꯑꯦꯁ ꯊꯥꯎꯅꯦ
ꯏ ꯌꯥꯔ ꯌꯥꯔ ꯏꯁ ꯅꯪ ꯅꯪ ꯊꯥꯛꯑꯣ ꯑꯗꯣ ꯑꯩꯈꯣꯏꯗꯤ ꯍꯩꯇꯦ
ꯈꯨꯗ
ꯑꯗꯨꯃꯥꯏ ꯍꯥꯏꯕ ꯌꯥꯗꯦꯍꯦ ꯐꯖ ꯐꯖꯅ ꯉꯥꯡ ꯉ ꯂꯥꯏꯔꯤꯛ ꯐꯖꯅ ꯇꯝꯃ꯭ꯔꯗꯤ ꯉꯝꯗꯕ ꯂꯩꯇꯦ ꯌꯦꯁ ꯑꯗꯨꯗꯤ ꯌꯥꯗꯦꯍꯦ ꯃꯤꯁꯦ ꯑꯩꯅ ꯍꯥꯏꯒꯦꯀꯣ ꯇꯛ ꯇꯒ꯭ꯔꯒ ꯇꯥꯛ ꯇꯛꯈ꯭ꯔꯗꯤ ꯂꯣꯏꯅꯃꯛ ꯉꯝꯒꯅꯤꯅ ꯀꯔꯤꯔꯣ ꯉꯝꯗꯦ ꯍꯥꯏꯕ ꯂꯥꯏꯔꯤꯛ ꯄꯥꯔꯒ ꯆꯪꯗꯦ ꯍꯥꯏꯕꯗꯨꯗꯤ ꯌꯥꯗꯦꯕ ꯄꯥꯕꯨ ꯄꯥꯔꯗꯤ ꯆꯪꯒꯅꯤꯕ ꯄꯥꯅꯤꯡꯗꯕꯒꯤꯅꯤꯕ ꯑꯩꯈꯣꯏ ꯃꯤꯁꯤꯡꯁꯦ ꯈꯪꯕ꯭ꯔꯥ ꯑꯗꯨꯅ ꯂꯗꯥꯏꯔꯦꯛꯇꯤ ꯐꯖ ꯐꯖꯅ ꯄꯥꯒꯗꯕꯅꯤ ꯍꯣꯏ ꯍꯧꯖꯤꯛꯇꯤ ꯅ ꯑꯉꯥꯡ ꯑꯣꯏꯕꯒꯤ ꯀ꯭ꯂꯣ ꯀꯣ ꯀꯔꯤꯁꯨ ꯈꯜꯂꯣꯏꯕ ꯍꯦꯛ ꯍꯦꯛ ꯑꯍꯟ ꯑꯣꯏꯔꯛꯑꯀꯥꯟꯗ ꯅꯪ ꯔꯤꯒ꯭ꯔꯤ ꯆꯠꯀꯅꯦꯕ ꯍꯧꯖꯤꯛꯇꯤ ꯅꯣꯏ ꯏꯃꯥ ꯏꯄꯥꯅ ꯄꯩꯁꯥ ꯄꯤꯕꯅꯤꯅ ꯅꯪ ꯑꯦꯟꯖꯣꯏ ꯇꯧꯔꯒ ꯂꯩꯌꯦ ꯃꯣꯏ ꯄꯩꯁꯥ ꯊꯥꯗꯨꯅ ꯌꯥꯝ ꯅꯨꯡꯉꯥꯏꯔ ꯂꯩꯕꯅꯦꯕ ꯍꯣꯔꯦꯟ ꯅꯪ ꯀꯣꯟꯅ ꯅꯥꯊꯟ ꯄꯩꯁꯥ ꯇꯥꯟꯕ ꯍꯧꯔꯀꯥꯟꯗ ꯌꯥꯝ ꯋꯥꯗꯣꯏꯅꯦ ꯈꯪꯕ꯭ꯔꯥ ꯄꯩꯁꯥ ꯌꯥꯝ ꯂꯤꯛꯔꯛꯇꯣꯏꯅꯦ ꯍꯧꯖꯤꯛ ꯏꯃꯥ ꯏꯄꯥꯅ ꯄꯩꯁꯥ ꯄꯤꯕꯒꯤ ꯖꯣꯝ ꯖꯣꯝ ꯖꯣꯝ ꯄꯥꯏꯊꯣꯛꯏꯅꯦꯕ ꯑꯗꯣ ꯅꯁꯥ ꯅꯄꯥꯠ ꯇꯥꯟꯕ ꯀꯥꯟꯗ ꯂꯨꯄꯥ ꯆꯥꯝꯃ ꯉꯇꯪ ꯇꯥꯟꯕ ꯀꯥꯟꯗꯀꯣ ꯂꯨꯄꯥ ꯇꯔꯥ ꯐꯕ ꯃꯤ ꯃꯉꯣꯟꯗ ꯄꯤꯊꯣꯛꯅꯤꯡꯉꯣꯏꯕ ꯈꯪꯕ꯭ꯔꯥ ꯌꯥꯝ ꯇꯣꯉꯥꯟꯕꯅꯦ ꯅꯣꯏ ꯈꯪꯗꯕꯩꯅꯦ ꯑꯉꯥꯡ ꯑꯣꯏꯔꯤꯕꯒꯤ ꯑꯗꯣ ꯍꯧꯖꯤꯛ ꯑꯉꯥꯡ ꯑꯣꯏꯔꯤꯉꯩꯗꯒꯤ ꯌꯥꯝ ꯁꯤꯡꯅ ꯂꯩꯔꯗꯤ ꯀꯅ ꯂꯥꯛꯑꯗꯤ ꯅꯪꯗꯤ ꯌꯥꯝ ꯑꯩꯈꯣꯏ ꯅꯣꯏꯒꯤ ꯇ꯭ꯔꯥꯏꯞ ꯀ ꯃꯤꯒꯤꯗꯃꯛꯇ ꯎꯝ ꯌꯥꯝꯅ ꯐꯕ ꯃꯤ ꯑꯣꯏꯒꯅꯦꯕꯀꯣ ꯑꯗꯨꯒꯤ ꯇ ꯄꯥꯒꯗꯕꯅꯤ ꯀ
ꯑꯁ ꯂꯥꯏꯔꯤꯛ ꯄꯥꯕ ꯍꯧꯔꯒꯦ ꯑꯗꯨꯗꯤ
ꯍ ꯍꯣꯏ ꯐꯔꯦ ꯤꯗꯤ ꯀꯣ
ꯄꯨꯡ ꯀꯌꯥ ꯇꯥꯔꯒꯦ ꯑꯦ ꯃꯤꯅꯠ ꯀꯌꯥ ꯇꯥꯔꯒꯦ ꯍꯂꯣ